ꯇꯥꯕ꯭ꯔꯥ ꯐꯣꯟ ꯇꯠꯄꯁꯨ ꯈꯪꯗꯦꯅꯦ ꯑꯩꯗꯤ
ꯐꯣꯟ ꯇꯠꯂꯒ ꯈꯔ ꯀ꯭ꯔꯤꯕ ꯃꯅꯨꯡ ꯃꯅꯨꯡꯒꯤ ꯋꯥ ꯁꯤꯡꯗꯣ ꯍꯥꯏꯔꯒ ꯍꯣꯔꯦꯟ ꯃꯨꯛ ꯀꯣꯜ ꯇꯧꯔꯒ ꯍꯥꯏꯅꯤꯡꯗꯕꯗꯣ ꯑꯗꯨꯃꯥꯏꯅ ꯐꯥꯎꯔꯝꯅꯤꯅꯦ
ꯋꯥ ꯉꯥꯡꯔꯒ ꯂꯩꯕ ꯑꯗꯨꯒ ꯐꯣꯟ ꯅꯪꯗꯣ ꯈꯨꯝꯗꯦ ꯍꯥꯏꯔꯦ ꯐꯣꯟ ꯌꯦꯡꯉꯒ ꯐꯣꯟ ꯇꯠꯂꯒ ꯂꯩꯔꯝꯃꯤ
ꯎꯝ ꯍꯥꯏꯔꯛꯑꯣ ꯅꯪ ꯋꯥ ꯉꯥꯡꯕꯗꯣ ꯉꯁꯥꯏꯒꯤꯗꯣ ꯍꯥꯏꯔꯛꯑꯣ
ꯑꯩ ꯀꯔꯤ ꯉꯥꯡꯈꯤꯕ꯭ꯔꯥ
ꯏꯕꯥꯅꯤ ꯑꯁꯦꯡ ꯑꯁꯦꯡꯕ ꯋꯥ ꯉꯥꯡꯕꯅ ꯐꯩꯌꯦꯅ ꯍꯥꯏꯔꯦꯕ ꯑꯗꯨꯃꯥꯏꯅ ꯐꯒꯤ ꯇꯧꯔꯝꯃꯦ ꯅꯪ ꯍꯥꯏꯔꯝꯕꯗꯣ
ꯑ ꯀꯥꯎ ꯈꯔꯦꯗ ꯂꯣꯏꯈ꯭ꯔꯦ ꯀꯥꯎꯈ꯭ꯔꯦ
ꯑꯁ ꯌꯥꯔꯔꯣꯏ ꯍꯧꯖꯤꯛꯇꯤ ꯑꯗꯨꯃꯥꯏꯅ ꯀꯥꯎꯕ ꯍꯧꯔꯅꯤꯅ
ꯎꯝ
ꯑꯩꯕꯨꯁꯨ ꯁꯤꯔꯦꯁ ꯂꯧꯕꯤꯗꯕ ꯃꯥꯜꯂꯦꯗ ꯀꯥꯎꯈ꯭ꯔꯦ ꯍꯥꯏꯗꯤ
ꯑꯗꯨꯃꯥꯏꯅ ꯇꯧꯕꯅꯦ ꯀꯥꯎꯒꯅꯤ ꯊꯨꯅ
ꯑꯆꯥ
ꯍꯣꯏ ꯑꯩꯅ ꯑꯗꯨꯝ ꯋꯥ ꯉꯥꯡꯕ ꯀꯥꯟꯗꯀꯣ
ꯑꯥ
ꯏꯕꯥꯅꯤꯁꯨ ꯋꯥꯃ ꯉꯥꯡꯅꯔꯦ ꯍꯥꯏꯔꯁꯦꯕꯀꯣ ꯑꯗꯨꯃꯥꯏꯅ ꯍꯥꯏꯅꯕ ꯀꯥꯟꯗ ꯃꯤꯅ ꯍꯥꯏꯗꯤ ꯑꯩꯒꯤ ꯋꯥꯗꯣ ꯑꯃꯨꯔꯛ ꯊꯈ꯭ꯔꯦꯅ ꯃꯌꯥꯏꯗ ꯆꯪꯖꯜꯂꯒ ꯉꯥꯡꯕꯗꯣ ꯑꯗꯨꯃꯥꯏꯅ ꯉꯥꯡꯈ꯭ꯔꯒꯗꯤ ꯑꯩꯅ ꯍꯧꯖꯤꯛ ꯉꯥꯡꯕꯗꯣ ꯑꯃꯨꯛ ꯅꯤꯡꯁꯤꯡꯕ ꯉꯝꯗꯦꯕ ꯀꯥꯎꯕꯗꯣ
ꯑꯗꯨꯗꯤ ꯑꯩꯅ ꯑꯗꯨꯝ ꯊꯠꯂ ꯂꯩ ꯑꯩꯅ ꯑꯗꯨꯝ ꯊꯠ ꯈꯔ ꯂꯩꯕꯗꯨ ꯅꯪ ꯑꯗꯨꯝ ꯑꯗꯨꯝ ꯀꯥꯎꯔꯝꯅꯤ ꯑꯗꯨꯗꯤ
ꯎꯝ ꯂꯩꯗꯅ ꯊꯠꯄꯕ ꯍꯥꯏꯕꯁꯦ ꯑꯗꯨꯒꯤꯅꯤꯗ
ꯅꯪ ꯏꯁꯩꯗꯤ ꯇꯥꯕ꯭ꯔꯣ
ꯇꯥꯏ
ꯀꯝ
ꯇꯥꯏꯌꯦ ꯍꯤꯟꯗꯤ ꯃꯅꯤꯄꯨꯔꯤ ꯏꯪꯂꯤꯁꯁꯨ ꯃꯔꯛ ꯃꯔꯛ ꯇꯥꯏꯌꯦ ꯑꯗꯨ ꯀꯣꯔꯤꯌꯟꯒꯤꯁꯨ ꯇꯥꯏꯌꯦ
ꯑꯁ ꯀꯣꯔꯦꯟꯒꯤꯁꯨ
ꯎꯝ
ꯀꯣꯔꯤꯌꯟꯗꯤ ꯆꯥꯏꯅꯤꯖ ꯀ ꯃꯅꯥꯔꯅꯤ ꯌꯦ
ꯎꯝ
ꯅꯪ ꯀꯣꯔꯤꯟ ꯃꯔꯣꯟ ꯈꯪꯕ꯭ꯔꯣ
ꯍꯥꯏꯕꯗꯤ ꯌꯥꯝꯗꯤ ꯈꯪꯗꯦꯗ ꯑꯗꯨꯝ ꯀꯣꯔꯤꯌꯟ ꯗ꯭ꯔꯃꯥ ꯌꯦꯡꯕꯅꯤꯅꯀꯣ ꯑꯗꯨꯝ ꯈꯔ ꯈꯔꯗꯤ ꯈꯪꯉꯦ
ꯅꯠꯇ꯭ꯔꯒ ꯏꯁꯩꯁꯨ ꯁꯕꯇꯥꯏꯇꯜꯗ ꯌꯦꯡꯕ꯭ꯔꯣ
ꯏꯁꯩ ꯀꯃꯥꯏꯅ ꯁꯕꯇꯥꯏꯇꯜꯗ ꯌꯦꯡꯒꯦꯔꯣ ꯇꯥꯕꯅꯦ
ꯅꯪ ꯀꯣꯔꯦꯟ ꯏꯁꯩ ꯇꯥꯕ ꯅꯨꯡꯉꯥꯏꯔꯗꯤ ꯒ꯭ꯌꯥꯟ ꯇꯥꯗꯕ ꯑꯩꯅ
ꯑꯦ ꯇꯥꯕ ꯌꯦꯡꯕ ꯌꯥꯝ ꯅꯨꯡꯉꯥꯏꯕ ꯂꯩꯗ ꯑꯣ ꯇꯥꯕ ꯅꯨꯡꯉꯥꯏꯕ ꯍꯥꯏꯗꯤ ꯑꯩꯅ ꯇꯥꯕꯗꯨꯗꯤ ꯕꯤ ꯇꯤ ꯑꯦꯁꯀꯤꯗꯤ ꯌꯥꯝ ꯇꯥꯏꯌꯦꯀꯣ
ꯎꯝ
ꯑꯗꯨꯒ ꯗ꯭ꯔꯃꯥꯒꯤ ꯏꯁꯩꯒꯨꯝꯕꯗꯣ
ꯎꯝ
ꯐꯂꯝ ꯌꯦꯡꯉꯒ ꯑꯗꯨꯝ ꯃꯣꯏꯅ ꯏꯁꯩ ꯍꯥꯞꯄꯀꯥꯟ ꯑꯗꯨꯒꯨꯝꯕ ꯇꯥꯕ ꯅꯨꯡꯉꯥꯏꯕꯗꯣ ꯑꯗꯨ ꯑꯣꯏꯅ ꯑꯗꯨꯝ ꯑꯩꯅ ꯑꯃꯨꯛꯀ ꯁꯔꯁ ꯇꯧꯔ ꯇꯥꯏꯌꯦꯕꯀꯣ ꯀꯦꯟꯗ꯭ꯔ ꯃꯥ ꯌꯥꯝ ꯌꯦꯡꯕꯅꯦ ꯑꯩꯗꯤ
ꯀ꯭ꯂꯥꯁ ꯀꯦꯟ ꯃꯆꯥ ꯄꯣꯛꯊꯣꯛꯇꯅ ꯂꯩꯅꯤꯀꯣ
ꯑ ꯌꯦꯡꯕ ꯅꯨꯡꯉꯥꯏ ꯅꯠꯇ꯭ꯔꯥ ꯃꯥꯗꯤ ꯍꯥꯟꯅꯗꯤ ꯑ ꯐꯣꯟ ꯄꯥꯏꯗꯕ ꯃꯇꯝꯗꯗꯤ ꯑꯃ ꯁꯤꯗꯤꯗ ꯌꯦꯡꯕꯅꯦꯕꯀꯣ ꯕꯤꯗꯤ ꯍꯥꯏꯕꯗ ꯁꯤꯗꯤ ꯗꯤꯕꯤꯗꯤ ꯍꯥꯏꯕꯗ
ꯑ ꯑꯆꯥ ꯑꯆꯥ ꯎꯝ
ꯑ ꯑꯗꯨꯃꯥꯏꯅ ꯂꯩꯌꯦ
ꯑꯣꯀꯦ ꯑꯩꯗꯤ ꯀꯔꯤꯦꯟꯗꯤ ꯌꯥꯝꯡ ꯃꯨꯚꯤꯗꯤ ꯐꯖ ꯐꯖꯕ ꯂꯩꯌꯦ ꯑꯗꯣ ꯭ꯔꯃꯗꯤ ꯌꯦ
ꯑꯣ
ꯍꯣꯔꯣꯔ ꯃꯨꯚꯤ ꯌꯥꯝ ꯄꯥꯝꯃꯦ ꯑꯩꯗꯤ ꯅꯨꯡꯗꯥꯡꯅꯨꯡ ꯅꯨꯡꯗꯥꯡꯗ ꯂꯥꯏꯒꯤ ꯃꯨꯕꯤ ꯌꯦꯡꯕꯗꯣ ꯏꯊꯟꯗ ꯂꯩꯕ ꯃꯇꯝꯗ ꯌꯦꯡꯉꯨ ꯌꯥꯝ ꯅꯨꯡꯉꯥꯏ
ꯑꯁ ꯑꯁꯤꯗꯤꯔ ꯑꯩꯈꯣꯏ ꯃꯃꯥ ꯀꯣꯜ ꯇꯧꯔꯛꯏꯅꯦ ꯄꯥꯏꯈꯠꯄ ꯌꯥꯔꯣꯏꯀꯣ
ꯀꯃꯥꯏꯅ ꯇꯧꯧꯕꯅꯦ
ꯎꯝ ꯑ ꯈꯪꯗ꯭ꯔꯦ ꯑ ꯑ ꯇꯠꯈ꯭ꯔꯦ
ꯉꯥꯏꯍꯥꯛ ꯉꯥꯏꯍꯥꯛ ꯂꯩꯔ ꯇꯧꯈ꯭ꯔꯗꯣ ꯃꯥ ꯑꯅꯤꯔꯛ ꯑꯍꯨꯝꯔꯛ ꯀꯣꯜ ꯇꯧꯔꯛꯑꯗꯤ ꯄꯤꯛ ꯇꯧꯔ ꯅꯠꯇ꯭ꯔꯗꯤ ꯉꯥꯏꯍꯥꯛ ꯂꯩꯔ ꯇꯧꯔꯣ
ꯎꯝ
ꯎꯝ
ꯄꯅꯤꯠꯇꯗꯤ
ꯅꯪ ꯅꯪꯒꯤ ꯕꯦꯁ ꯐ꯭ꯔꯦꯟ ꯂꯩꯕ꯭ꯔꯥ ꯕꯦꯁ ꯐ꯭ꯔꯦꯟ
ꯎꯝ ꯁ ꯌꯥꯝꯃꯦꯅ ꯑꯩꯗꯤ ꯌꯥꯝꯕ ꯍꯥꯏꯕꯕꯁꯤ ꯌꯥꯝꯕꯗꯤ ꯅꯠꯇꯦꯀꯣ ꯑꯩꯅ ꯎꯝ ꯁꯤꯗ ꯕꯦꯁ ꯐ꯭ꯔꯦꯟ ꯊꯝꯕꯗꯣ ꯀꯩꯅꯣ ꯅ ꯑꯦꯅꯤ ꯏꯂꯚꯦꯟ ꯇꯨꯋꯦꯜ ꯀꯥꯕꯗ ꯑꯣꯏꯅ ꯊꯝꯃꯦꯗ ꯍꯣꯏ ꯈꯨꯟꯒꯤ ꯂꯩꯁꯥꯕꯤꯁꯤꯡꯁꯨ ꯌꯥꯝ ꯂꯩꯌꯦꯕꯀꯣ ꯃꯣꯏꯒꯁꯨ ꯑꯗꯨꯝ ꯇꯤꯟꯅꯔꯒ ꯑꯗꯨꯝ ꯊꯝꯃꯦ ꯑꯗꯨ ꯑꯣꯏꯔꯒꯁꯨ ꯑꯩꯅ ꯌꯥꯝ ꯀ꯭ꯂꯣꯁ ꯑꯣꯏꯅ ꯇꯤꯟꯅꯕꯨꯗꯤ ꯑꯩꯅ ꯏꯂꯚꯦꯟ ꯇꯨꯋꯦꯜꯐ ꯀꯣꯂꯦꯖ ꯐꯥꯎ ꯀꯥꯃꯤꯟꯅꯕ ꯏꯃꯥꯟꯅꯕꯤ ꯑꯃ ꯂꯩꯌꯦꯕꯀꯣ
ꯎꯝ
ꯑꯗꯨ ꯑꯗꯨꯅꯄꯤ ꯑꯗꯨ ꯑꯃꯈꯛꯇꯅꯦ ꯍꯧꯖꯤꯛꯐꯥꯎ ꯇꯤꯟꯅꯔ ꯂꯩꯕꯗ ꯈꯨꯟꯒꯤꯁꯨ ꯑꯗꯨꯝ ꯇꯤꯟꯅꯩꯌꯦ ꯑꯗꯨ ꯑꯣꯏꯔꯁꯨ ꯃꯣꯏꯗꯗꯤ ꯌꯥꯝ ꯀ꯭ꯂꯣꯁ ꯑꯣꯏꯗꯕ ꯑꯩꯅ
ꯃꯁꯦ ꯎꯝ ꯊꯔꯣꯟ ꯑꯣ ꯑꯩ ꯍ ꯁꯀꯨꯜꯗ ꯃꯥ ꯂꯩ ꯍꯥꯏꯔ ꯁꯦꯀꯦꯟꯗꯔꯤꯗ ꯅꯣꯏꯖꯥꯇꯤ ꯑꯃꯂꯦ
ꯎꯝ
ꯑꯗꯨ ꯑꯗꯨꯒ ꯒ꯭ꯔꯦꯖꯨꯑꯦꯁꯟꯗ ꯃꯤ ꯃꯔꯤ ꯂꯩꯌꯦ ꯃꯥꯁ ꯆꯗꯥ ꯃꯤ ꯑꯅꯤ ꯍꯍꯣ ꯃꯔꯤ ꯃꯉ ꯇꯨ ꯇꯨ ꯇꯨꯛꯂꯤ ꯇꯔꯦꯠ ꯂꯩ ꯇꯔꯦꯠ ꯎꯝ ꯑꯁ ꯃꯥꯁꯇꯔ ꯀꯥꯕ ꯌꯥꯝ ꯅꯨꯡꯉꯥꯏꯕꯅꯦꯍꯦ ꯑꯩꯗꯤ ꯅꯍꯥꯟ ꯀ꯭ꯂꯥꯁ ꯀ꯭ꯂꯥꯁ ꯇꯦꯟ ꯄꯥꯁ ꯇꯧꯕꯗ ꯁ꯭ꯀꯨꯜ ꯀꯥꯅꯤꯡꯗ꯭ꯔꯦ ꯂꯩꯔꯒ ꯀ꯭ꯂꯥꯁ ꯇꯨꯌꯦꯜꯞ ꯀꯥꯕꯗ ꯍꯣꯏ ꯀ꯭ꯂꯥꯁ ꯇꯨꯌꯦꯜꯤ ꯈꯔꯗꯤ ꯋꯥꯏ
ꯑꯣ
ꯀ꯭ꯂꯥꯁ ꯒ꯭ꯔꯦꯖꯨꯋꯦꯁꯟꯗ ꯑꯃꯨꯛꯀ ꯅꯨꯡꯉꯥꯏ ꯅꯨꯡꯉꯥꯏꯔꯒ ꯐꯦꯜ ꯈꯔ ꯆꯥꯕ ꯁꯕꯖꯦꯛ ꯈꯔꯗ ꯐꯦꯜ ꯆꯥꯔꯒ ꯑꯃ ꯕꯦꯛ ꯄꯦꯄꯔ ꯊꯥꯕꯁꯨ ꯌꯥꯎꯋꯦ ꯑꯗꯨ ꯑꯣꯏꯁꯨ ꯑꯗꯨꯝ ꯅꯨꯡꯉꯥꯏ ꯀꯥꯔꯔꯣꯏꯅ ꯃꯥꯁꯇꯔ ꯀꯥꯗ ꯑꯁ ꯃꯥꯁꯇꯔꯅ ꯈ꯭ꯋꯥꯏꯗꯩ ꯅꯨꯡꯉꯥꯏꯕ ꯑꯣꯏꯔꯝꯃꯦ
ꯑꯣ
ꯃꯥꯁꯇꯔꯁꯦ ꯑꯗꯨꯝ ꯅꯨꯡꯉꯥꯏꯕꯅꯦ ꯂꯨꯁꯨ ꯂꯨꯗꯦꯗ ꯃꯔꯨꯞꯁꯤꯡꯗꯨ ꯅꯨꯡꯉꯥꯏꯕꯅꯤꯅ ꯀꯥꯁꯐꯧ ꯀꯥꯕꯗ ꯃꯇꯝ ꯈꯪꯗꯔꯒ ꯂꯣꯏ ꯈꯤꯕꯅꯦꯕ
ꯎꯝ
ꯅꯪꯁꯦ ꯑꯩ ꯅꯤꯁꯥ ꯆꯥꯕ ꯍꯥ
ꯅꯨꯄꯤꯗꯗꯤ ꯂꯩꯇ꯭ꯔꯣ
ꯂꯩ ꯀꯩꯅꯣ
ꯑꯣ
ꯅꯨꯄꯤ ꯕꯦꯁ ꯐ꯭ꯔꯦꯟ ꯄꯥꯝ ꯂꯩꯍꯟꯅꯤꯡꯕ꯭ꯔꯣ ꯂꯩꯍꯟꯅꯤꯡꯗꯕ꯭ꯔꯣ
ꯈꯪꯗꯦꯗ
ꯅꯪꯒꯤ ꯃꯣꯠꯇ ꯅꯨꯄꯥꯅ ꯅꯨꯄꯤ ꯕꯦꯁ ꯐ꯭ꯔꯦꯟ ꯂꯩꯕꯁꯦ ꯄꯥꯝꯕ꯭ꯔꯣ ꯄꯥꯝꯗꯕ꯭ꯔꯣ
ꯅꯨꯄꯥꯒ ꯅꯨꯄꯤ ꯕꯦꯁ ꯐ꯭ꯔꯦꯟ ꯇꯧꯕꯁꯦ ꯑꯣꯏꯗꯕꯅꯤꯗ
ꯑꯣ ꯑꯃꯗꯨꯗ ꯑꯃꯥꯗꯨꯗ ꯑꯣꯟꯈꯤꯕꯅꯤ ꯍꯥꯏꯗ꯭ꯔꯣ
ꯑ ꯑꯗꯨꯝ ꯑꯣꯟꯕꯅꯦ ꯑꯗꯒꯤ ꯑꯩꯗꯤ ꯅꯨꯄꯥꯗꯗꯤ ꯕꯦꯁ ꯐ꯭ꯔꯦꯟꯗꯤ ꯂꯩꯇꯦ ꯍꯣꯏ ꯑꯃ ꯑꯃꯗꯤ ꯂꯩꯌꯦꯕꯀꯣ ꯑꯃ ꯍꯥꯏꯕꯗꯤ ꯍꯧꯖꯤꯛꯇꯤ ꯌꯥꯝ ꯌꯥꯝ ꯐꯥꯎꯅꯕ ꯑꯣꯏꯗ꯭ꯔꯦ ꯑꯩꯉꯣꯟꯗꯗꯒꯤꯁꯨ ꯈꯔ ꯑꯍꯟꯗꯤ ꯑꯣꯏꯌꯦꯕꯀꯣ
ꯎꯝ
ꯍꫭꯏꯅ ꯎꯝ
ꯅꯪꯒꯤꯁꯨ ꯑꯣꯟꯊꯣꯛꯈꯤꯕ꯭ꯔꯣ
ꯑꯣꯟꯊꯣꯛꯇꯦ ꯃꯥꯅ ꯏꯃꯥꯟꯅꯕꯤ ꯀꯣꯏꯕꯀꯣ
ꯑꯠꯁꯥ ꯑꯠꯁꯥ
ꯀꯣꯏꯔꯒ ꯑꯗꯨꯝ ꯑꯩꯈꯣꯏ ꯄꯨꯟꯅ ꯇꯤꯟꯅꯕ
ꯎꯝ
ꯑꯗ ꯏꯃꯥꯟꯅꯕꯤ ꯍꯦꯛ ꯇꯣꯡꯅꯕꯗꯒꯤꯗꯤ ꯏꯕꯥꯅꯤ ꯄꯥꯎꯗꯣ ꯌꯥꯝ ꯀꯟꯅ ꯐꯥꯎꯅ ꯗ꯭ꯔꯦꯕꯀꫭ
ꯑꯠꯁꯥ
ꯑꯗꯨꯝ ꯑ ꯁꯇꯦꯇꯁꯇꯤ ꯚ꯭ꯌꯨ ꯇꯧꯅꯩꯌꯦ ꯑꯇꯣꯞꯄꯗꯤ ꯀꯩꯁꯨ ꯉꯥꯡꯅꯗ꯭ꯔꯦ
ꯎꯝ
ꯍꯥꯟꯅꯗꯤ ꯑꯗꯨꯝ ꯀꯣꯜ ꯇꯧꯔꯛꯑꯒ ꯋꯥꯔꯤ ꯁꯥꯔꯒ ꯃꯦꯁꯦꯁ ꯊꯥꯅꯔ ꯌꯥꯝ ꯎꯝ ꯅꯨꯡꯉꯥꯏꯔꯝꯕꯅꯦꯕꯀꯣ ꯑꯗꯨ ꯏꯃꯥꯅ ꯕꯤ ꯗꯨꯝ ꯀꯥꯏꯅꯕꯗꯒꯤꯗꯤ ꯑꯗꯨꯝ ꯀ꯭ꯂꯣꯁ ꯑꯣꯏꯗ꯭ꯔꯦꯕꯀꯣ
ꯎꯝ ꯅꯪꯁꯦ ꯑꯩ ꯅꯤꯁꯥ ꯆꯥꯏꯅ ꯈꯜꯂꯤꯕ꯭ꯔꯣ ꯅꯠꯇ꯭ꯔ ꯆꯥꯗꯦ ꯈꯜꯂꯤꯕ꯭ꯔꯣ
ꯑꯩ ꯈꯪꯗꯦꯗ ꯑꯗꯨꯗꯤ
ꯑꯗꯨ ꯆꯥꯕ ꯃꯥꯟꯕ꯭ꯔꯣ ꯆꯥꯗꯕ ꯃꯥꯟꯕ꯭ꯔꯣ ꯍꯥꯏꯔꯑꫭ
ꯎꯝ ꯀꯃꯥꯏꯅ ꯈꯪꯒꯅꯤ ꯑꯩ ꯆꯥꯔꯝꯕꯁꯨ ꯌꯥꯏ ꯆꯥꯔꯝꯗꯕꯁꯨ ꯌꯥꯏ
ꯋꯥꯔꯤꯗꯤ ꯋꯥꯔꯤꯗꯤ ꯏꯕꯥꯅꯤ ꯌꯥꯝ ꯁꯥꯈ꯭ꯔꯦꯗꯅ ꯑꯩꯅ ꯁꯨꯃꯥꯏ ꯁꯨꯃꯥꯏꯅ ꯇꯧꯋꯤ ꯁꯨꯃꯥꯏꯅ ꯇꯧꯋꯤ ꯅꯪꯒꯤ ꯁꯨꯃꯥꯏꯅ ꯇꯧꯔ ꯍꯥꯡꯈ꯭ꯔꯦꯗꯅ ꯑꯗꯨ ꯃꯇꯨꯡꯗ ꯍꯧꯖꯤꯛ ꯅꯪꯒꯤ ꯃꯣꯠꯇ ꯆꯥ ꯆꯗꯕ ꯃꯤ ꯃꯥꯟꯕ꯭ꯔꯥ ꯆꯥꯔꯣꯏꯗꯕ ꯃꯤ ꯃꯥꯟꯕ꯭ꯔꯥ ꯍꯥꯏꯔꯛꯑꯣ
ꯈꯔꯛꯇꯤ ꯆꯥꯎꯕ꯭ꯔꯥ ꯈꯪꯗꯦ
ꯐꯔꯦ ꯑꯗꯨꯗꯤ ꯅꯪꯅ ꯈꯅꯤꯡꯕ ꯈꯜꯂꯒ ꯑꯗꯨꯝ ꯑꯣꯏꯍꯜꯂꯁ
ꯑꯦ ꯑꯗꯨ ꯌꯥꯕ꯭ꯔꯣ
ꯑꯗꯨꯗꯤ ꯅꯪ ꯈꯪꯗꯦꯔꯗꯤ
ꯑꯗꯨꯗꯤ ꯌꯥꯗꯦ
ꯑꯗꯨꯗꯤ ꯀꯔꯝꯕꯗꯅ ꯌꯥꯗꯕ ꯀꯔꯝꯕꯗꯅ ꯌꯥꯗꯕ
ꯑ ꯆꯥꯗꯕꯅ ꯀꯩꯅ
ꯑꯣꯀꯦ
ꯑꯣꯀꯦ ꯌꯥꯝ ꯑꯣꯀꯦ ꯍꯥꯏꯕ ꯌꯥꯝ ꯅꯨꯡꯉꯥꯏꯔꯦ ꯃꯥ ꯅꯨꯡꯉꯥꯏꯕ꯭ꯔꯥ ꯍꯥꯏꯕ
ꯍꯥ
ꯑꯣꯀꯦ ꯍꯥꯏꯕ ꯅꯨꯡꯉꯥꯏꯕ꯭ꯔꯥ
ꯅꯨꯡꯉꯥꯏ ꯀꯩꯅꯣ ꯑꯣꯀꯦ ꯍꯥꯏꯕꯁꯤꯒ ꯆꯂꯂꯣꯟꯗ ꯁꯝꯅ ꯍꯥꯏꯕ ꯀꯔꯤꯝ ꯀꯃꯥꯏꯅ ꯍꯥꯏꯒꯗ꯭ꯔꯣ ꯍꯣꯏ ꯍꯥꯏꯒꯗ꯭ꯔꯣ ꯍꯣꯏ ꯍꯣꯏ ꯏꯁꯃꯛꯇ ꯆꯨꯝꯗꯦꯗ ꯃꯔꯛ ꯃꯔꯛꯇ ꯀꯔꯤ ꯍꯥꯏꯁꯤꯔꯥ ꯏꯪꯂꯤꯁꯀꯨꯝꯕꯁꯦ ꯊꯦꯠꯇꯕ ꯌꯥꯗꯕ ꯋꯥꯔꯗ ꯂꯩꯌꯦꯕ
ꯎꯝ
ꯑꯣꯀꯦ ꯑꯗꯨꯅ ꯐꯦꯚꯏ ꯇꯥꯔꯦ
ꯅ ꯂꯩꯌꯦ
ꯇꯥꯕ ꯅꯨꯡꯉꯥꯏꯇꯕ꯭ꯔꯣ ꯋꯥꯕ꯭ꯔꯣ
ꯃꯥꯗꯤ ꯆꯒꯂꯃꯤ
ꯍꯥ ꯆꯠꯂꯝꯑꯃꯤꯕ
ꯑꯣ
ꯄꯨꯀꯤꯦ ꯍꯔꯂ ꯆꯠꯂ ꯑꯃꯄ
ꯑ ꯆꯪꯂꯝ ꯏ ꯑꯣꯔ ꯆꯪꯂꯝ ꯂꯩꯏ ꯋꯥ ꯉꯥꯡꯕꯁꯨ ꯏꯗꯖꯤ ꯃꯥꯡꯈꯤꯅꯤꯀꯣ ꯑꯗꯨꯏ ꯆꯥꯛ ꯂꯥꯝꯃꯦ
ꯃꯥꯡꯗꯦ ꯃꯥꯡꯗꯦ ꯑꯩꯗꯤ ꯅꯪ ꯒ ꯋꯥꯔꯤ ꯁꯥꯕꯗ ꯏꯅꯔꯖꯤ ꯐꯪꯉꯦ ꯑ
ꯋꯥ
ꯑ
ꯌꯥꯝ ꯔꯣꯃꯟꯇꯤꯛ ꯑꯣꯏ ꯂꯥꯛ ꯏꯏꯀꯣ ꯔꯨꯃꯥꯟ ꯄꯤꯛꯣ ꯔꯣꯃꯥꯟꯇꯛ ꯅ ꯂꯣꯃꯥꯟꯇꯤꯛ
ꯔꯣꯃꯥꯟꯇꯛ
ꯑ ꯅꯪ ꯁꯤꯝ ꯀꯌꯥ ꯁꯤꯖꯤꯟꯅꯕ꯭ꯔꯣ ꯁꯤꯝ
ꯑꯃ
ꯑꯅꯤꯁꯤꯖꯤꯅꯥꯎꯗꯅ
ꯑ ꯦꯂꯦꯟꯁ ꯍꯥꯞꯄꯗꯌꯦ ꯄꯥꯝꯃꯌꯦꯦ
ꯑꯆꯥꯆꯥ
ꯄꯩꯁꯥ ꯇꯤꯡꯉꯦꯅ ꯑꯅꯤ ꯑꯅꯤ ꯍꯥꯞꯄꯗꯣ
ꯎꯝ ꯐꯣꯟꯗꯤ ꯅꯪ ꯀꯔꯝꯕ ꯁꯤꯖꯤꯟꯅꯕ꯭ꯔꯣ ꯀꯝꯄꯅꯤ ꯕ꯭ꯔꯥꯟ
ꯀꯒꯤꯅꯣ
ꯐꯣꯟꯗꯣ ꯀꯔꯝꯕ ꯀꯝꯄꯅꯤꯔꯣꯕ ꯀꯔꯝꯕ ꯕ꯭ꯔꯥꯟ ꯔꯣꯕ
ꯍꯥꯏꯔꯣꯏ ꯍꯥꯏꯔꯣꯏ ꯀꯩꯒꯤꯅꯣꯦ ꯅꯪꯤꯗꯤ ꯀꯩꯩꯅꯣ ꯍꯥꯏꯔꯣꯂ
ꯑꯩꯒꯤꯗꯤ ꯂꯦꯃꯟꯅꯤ ꯂꯦꯃꯟ
ꯏꯂꯅꯦ
ꯍꯣꯏ ꯅꯪꯗꯤ
ꯀꯩꯅꯣ ꯂꯦꯃꯟ ꯍꯥꯏꯕ ꯐꯣꯟ ꯂꯩꯕ꯭ꯔꯣ
ꯂꯩꯗ
ꯑꯩꯒꯤ ꯀꯗꯦꯅ
ꯅꯪ ꯑꯩ ꯑꯩꯒꯤ ꯂꯦꯃꯟ ꯑꯣꯏꯔꯅꯤ ꯅꯪꯒꯤ ꯑꯦꯄꯜ ꯑꯣꯏꯝꯅꯤ ꯈ ꯁꯣꯏꯗ꯭ꯔꯥ ꯈꯪꯉꯦ
ꯑꯣꯏꯔꯝꯒꯅꯤ
ꯀꯃꯥꯏꯅ ꯇꯧꯅꯤ ꯅꯪ ꯀꯔꯝꯕ ꯐꯣꯟ ꯁꯤꯖꯤꯟꯅꯕ꯭ꯔꯣ
ꯅꯪ ꯀꯔꯝꯕꯅꯣꯉꯅꯪ ꯍꯥꯏꯌꯣ
ꯔꯤꯌꯦꯜꯃꯤ
ꯑꯣ ꯑꯩꯩꯅ ꯋꯥꯟ ꯄ꯭ꯂꯥꯁ
ꯐꯒꯅꯣ